ꯇꯥꯌꯦ ꯇꯥꯌꯦ
ꯅꯨꯡꯉꯥꯏꯔꯤꯕ꯭ꯔꯣ ꯅꯪꯗꯣ
ꯋꯥꯏꯗꯕꯝ ꯆꯥꯎꯥꯎꯕꯤꯔꯣ ꯍꯜꯂꯛꯈ꯭ꯔꯦ
ꯅ ꯉ ꯁꯤ ꯀꯔꯤ ꯀꯅꯣ
ꯍ ꯑꯦ ꯍꯒꯥ ꯀꯔꯤꯔꯦ
ꯈ ꯍꯥꯏꯕ
ꯅꯪ ꯅꯪ ꯍꯪꯕ ꯋꯥꯗꯣ ꯃꯂ ꯍꯔ ꯍꯥꯏꯣ ꯍꯔꯅꯤ
ꯑꯥ ꯅꯪ ꯉꯁꯤ ꯀꯔꯤ ꯀꯔꯤ ꯇꯧꯕꯅꯣ ꯍꯥꯏꯕꯅꯦ
ꯑꯣ ꯉꯁꯤ ꯑꯗꯨꯝ ꯑꯩꯒꯤ ꯊꯕꯛ ꯇꯧꯔꯒ ꯑꯗꯨꯝ ꯑꯊꯕꯛ ꯌꯥꯝꯃꯦ ꯉꯁꯤꯁꯦ
ꯁꯤꯌꯥ ꯀꯔꯤ ꯀꯔꯤ ꯊꯕꯛ ꯇꯧꯕ
ꯑ ꯀꯥꯏꯅ ꯍꯧꯁꯤ ꯌꯥ
ꯑꯩꯗꯣ ꯑꯩꯗꯤ ꯈꯪꯕꯒꯤ ꯍꯥꯏꯕꯅꯦ ꯛꯔ꯭ꯤ ꯀꯔ꯭ꯤ ꯊꯕꯛ ꯇꯧꯕꯅꯣ ꯍꯥꯏꯕꯗꯣ
ꯑꯩ ꯐꯝꯝꯕ ꯃ ꯄ ꯑꯣ ꯂꯩꯇꯦ ꯑ ꯌꯝꯂꯩꯇꯦꯕꯥ ꯉꯁꯤ ꯁꯦ
ꯍ
ꯉꯔꯥꯡꯗꯤ ꯑꯗꯨꯝ ꯇꯨꯝꯃꯒ ꯇꯨꯝꯃꯒ ꯇꯨꯝꯃꯒ ꯑꯗꯨꯝ ꯂꯩꯌꯦꯕꯥ ꯑꯗꯣ ꯑꯗꯨ ꯌꯦꯡꯕꯖꯥ ꯈꯪꯗꯦ ꯉꯁꯤ ꯆꯦꯁ ꯈꯔꯋꯥꯌꯦ
ꯉꯥꯏꯈꯣ ꯉꯁꯤ ꯅꯪ ꯀꯔ꯭ꯤ ꯀꯔ꯭ꯤ ꯊꯕꯛ ꯇꯧꯕꯒꯤ ꯌꯥꯝ ꯋꯥꯕꯅꯣ ꯍꯥꯏꯕꯅꯤꯗ
ꯑꯥ ꯋꯥꯈꯟꯗꯩ ꯊꯕꯛꯇꯗꯤ ꯌ ꯌ ꯇꯧꯋꯦ ꯍꯥꯏꯕ ꯅꯠꯇꯦ ꯑꯗꯨꯁꯨ ꯑꯥ ꯑꯗꯨꯝ ꯆꯠꯄꯒꯤꯀꯣ ꯐꯝ ꯐꯝꯗ꯭ꯔ
ꯑ
ꯕꯤꯗ ꯑꯗꯨꯝ ꯆꯠ ꯆꯠ ꯆꯠ ꯆꯠꯄꯒꯤ
ꯍꯣꯏ ꯍꯣꯏ ꯍꯣꯏ
ꯑꯗꯨꯒꯕ ꯉꯁꯨ ꯀꯩꯅꯣ ꯃꯤꯃꯤꯒꯤ ꯋꯥꯗꯣ ꯑꯗꯨꯝ
ꯎ ꯅꯠꯇꯦ ꯅꯪꯅ ꯍꯥꯏꯕꯒꯤ ꯑꯩꯗꯣ ꯀꯔ꯭ꯤ ꯀꯔ꯭ꯤ ꯊꯕꯛ ꯇꯧꯕꯒꯤꯔꯥ ꯍꯥꯏꯅ ꯑꯩ ꯈꯪꯈꯔꯕꯥ
ꯎꯝ ꯑꯩꯗꯤ ꯉꯁꯤ ꯂꯥꯛ ꯑꯩꯁꯕ ꯊꯕꯛ ꯂꯣꯏꯔꯒ ꯂꯥꯛꯑꯔꯒ ꯇꯣꯝꯁꯨ ꯇꯣꯝꯗꯦ ꯑꯩꯗꯤ
ꯅꯪ ꯀꯔ꯭ꯤ ꯇꯧꯕ꯭ꯔꯥ ꯐꯣꯟ ꯌꯦꯡꯕ꯭ꯔꯥ
ꯑꯪ ꯐꯣꯟꯁꯨ ꯌꯦꯡꯉꯦ ꯑꯗꯨꯝ ꯀꯥꯎꯁꯨ ꯑꯗꯨꯝ ꯈꯔ ꯐꯣꯔ ꯐꯣꯔ ꯇꯧꯒꯨꯝꯕ ꯑꯗꯨꯝ ꯇꯧꯋꯦ ꯎꯝ
ꯇꯨꯝꯗꯣꯏꯅꯦ ꯀꯔ꯭ꯤ ꯅꯣ ꯀ꯭ꯔꯤ ꯅꯣ
ꯅꯪꯒꯤ ꯊꯕꯇꯣ ꯀꯌꯥ ꯄꯥꯈꯕ꯭ꯔꯥ ꯇꯤꯜꯒꯦ ꯊꯥꯔꯇꯤꯗ ꯂꯩꯑꯦ ꯍꯣꯏ ꯑꯩ ꯉꯁꯤ ꯀꯞ
ꯄ꯭ꯔꯗꯨꯀꯜ ꯄ꯭ꯔꯣꯗꯨꯀꯜ ꯄ꯭ꯔꯣꯗꯨꯀꯜ ꯀꯥ ꯀꯅꯥꯅꯣ ꯑꯄꯟ ꯌꯦꯪꯁꯦꯖ ꯀꯣ ꯍꯧꯖꯤꯛꯇꯤ ꯁꯤꯔꯤꯌꯥ
ꯑ ꯅꯣꯏꯕꯨ ꯊꯖꯗꯦ ꯅꯣꯏꯕꯨꯊꯖꯗꯦꯕ
ꯑ ꯄ꯭ꯔꯣꯇꯨꯒꯥꯎꯒꯤꯗꯤ ꯑꯩ ꯑꯩꯁꯨ ꯔꯣꯅꯥꯜꯗꯣꯒꯤ ꯐꯦꯟꯅꯤꯅ ꯑꯁꯨ ꯌꯦꯡꯅꯤꯡꯉꯦ ꯁꯨ ꯍꯥꯏꯕꯗꯣ ꯅꯪ ꯍꯣꯁꯇꯦꯜꯗ
ꯀ ꯍ ꯃꯇꯝꯥꯡ ꯃꯥ ꯃꯥꯟꯗ ꯉ ꯆꯦꯁ ꯎꯞꯅꯦꯟꯠꯗꯣ ꯑꯏꯌꯁ ꯌꯥꯏ ꯑꯣꯄꯣꯅꯦꯟꯠ
ꯌꯥꯝ ꯍꯕ꯭ꯔꯥ
ꯍꯣꯏ ꯀꯟꯝꯕ ꯍꯥꯏ ꯍꯥꯏꯒꯗꯕ ꯑꯗꯨ ꯁꯨ ꯑꯗꯨ ꯁꯨ ꯔꯣꯅꯥꯜꯗꯣ ꯗꯤ ꯔꯣꯅꯥꯂꯗꯣ ꯅꯤ ꯅꯦ ꯁꯨꯞꯄꯣꯔꯠ꯭ ꯇꯧꯒꯅꯤ ꯉꯝꯗ꯭ꯔꯁꯨ
ꯑ
ꯅꯪꯅꯦ ꯅꯨꯡꯁꯤꯕꯗꯣ ꯉꯁꯤ ꯑꯏꯌꯥ ꯂꯥꯁꯇ꯭ ꯃꯥꯗꯣ ꯂꯁꯇ ꯗꯧ ꯃꯁꯤ ꯑꯦꯁꯄ꯭ꯤꯠ ꯗꯣꯏ ꯍꯣꯏ ꯃꯥꯁꯨ ꯑꯦꯛꯁꯄꯦꯛꯗꯤ ꯇꯧꯗꯤ ꯇꯧꯋꯗꯤ ꯃꯥꯜꯂꯤ ꯇꯧꯋꯦ ꯑꯥꯎ ꯑꯣꯗ ꯃ ꯂꯩꯗ
ꯇꯥꯎꯖꯕ ꯇꯥꯎꯗꯕ
ꯇꯥꯎꯕ ꯍꯣꯏ ꯀꯩꯅꯣ ꯏꯟꯇꯔꯚꯤꯌꯨ ꯏꯟꯇꯔꯚꯤꯌꯨ ꯑꯃ
ꯍꯣꯏ
ꯐꯠꯇꯕ ꯃꯥꯜꯂꯦꯀꯣ
ꯍ ꯐꯇꯦ
ꯃꯥꯒ ꯀꯔꯤ ꯍꯥꯏꯗꯣꯏꯅꯣ ꯑꯣ ꯕꯣꯜꯁꯕꯗꯣ ꯐꯖꯗ꯭ꯦꯕ ꯑꯩ ꯌꯦꯡꯕꯗ ꯈꯔ
ꯍꯣꯏ ꯉꯁꯤ ꯉꯁꯤꯒꯤ ꯔꯦ꯭ꯔꯤ ꯔꯦꯐ꯭ꯔꯤ ꯇꯧꯅꯐꯝ ꯅꯨꯄꯥ ꯑꯃ ꯅꯨꯄꯥꯗꯨꯁꯨ ꯑꯦꯟꯊꯣꯅꯤ ꯍꯥꯏꯌꯦꯕ ꯑꯗꯣ ꯅꯨꯄꯥꯁꯨ ꯈꯔ ꯈꯔ ꯐꯠꯇꯕ ꯃꯥꯜꯂꯦꯕ
ꯍꯣꯏ ꯑꯗꯣ ꯅꯪ ꯃꯅꯨꯡ ꯆꯪꯈ꯭ꯔꯣ
ꯑꯗꯨ ꯑꯗꯨꯝ ꯅꯪꯒꯅꯤ ꯍꯣꯏ
ꯍꯣꯏ ꯍꯣꯏ
ꯑꯗꯨꯒꯤꯅꯥꯜꯗꯣꯨꯅꯥꯜꯗꯣꯕꯨ ꯈꯔ ꯌꯦꯡꯅꯤꯡ ꯃꯕ ꯃꯤ ꯃꯥꯂꯕ
ꯍ ꯑꯗꯨꯃꯥꯏꯅꯅ ꯇꯧꯕ ꯃꯥꯜꯂꯦ ꯃꯥꯒꯤ ꯑ ꯇꯤꯃꯦꯠꯁꯤꯡꯗꯣ ꯃꯥꯕꯨ ꯌꯦꯡꯅꯤꯡꯗꯕ ꯃꯥꯜꯂꯕ ꯃꯥꯗꯤ ꯁꯨꯅꯕ ꯌꯥꯝ ꯍꯥꯏꯅ
ꯍꯣꯏ ꯑꯣ ꯔꯦ ꯐꯤꯗꯣ ꯑꯗꯨꯝ ꯃꯇꯩ ꯃꯥꯒꯤ ꯇꯤꯃꯦꯦꯟ ꯅꯠꯇꯦꯕ ꯔꯦꯐ꯭ꯔꯤꯗꯨꯗ ꯑꯩꯅ ꯍꯥꯏꯕꯗꯣ
ꯑ ꯔꯦꯐ꯭ꯔꯤ ꯍꯥꯏꯕ꯭ꯔꯥ ꯔꯦꯐ꯭ꯔꯤꯁꯨ ꯌꯥꯗꯩ ꯍꯥꯏꯕ꯭ꯔ ꯅꯪꯅ ꯍꯥꯏꯕꯗꯤ
ꯉꯁꯤ ꯇꯥꯎꯅꯤꯡꯉꯥꯏ ꯅꯨꯄꯥꯗꯣ ꯔꯦꯐ꯭ꯔꯤ ꯅꯨꯄꯥꯗꯣ
ꯍꯥ
ꯌꯥꯗꯦ ꯍꯥꯏꯌꯦꯕ
ꯑꯣ
ꯑ ꯃꯤꯁꯤꯡꯁꯦ ꯀꯤꯔꯒ ꯂꯥꯛꯌꯦꯕ ꯑꯃꯛ ꯑꯗꯨꯣ ꯅꯥꯎꯗꯕꯨ ꯈꯔ ꯌꯦꯡꯅꯤꯡꯗꯕ ꯃꯤ ꯃꯥꯜꯂꯦꯕ
ꯑꫭ ꯑꫭ
ꯑꯗꯨꯒꯤ ꯑꯗꯨꯝ ꯋꯥꯗꯣ ꯑꯩ ꯑꯩ ꯌꯥꯝ ꯎꯑꯦꯕ ꯁꯤꯒꯨꯝꯕ ꯔꯣꯁꯦ ꯌꯥꯝ ꯀꯤꯌꯦꯦ ꯀ ꯌꯦꯌꯦ ꯌꯦ ꯌꯦ
ꯉꯅꯨꯡꯉꯥꯏꯈꯣ ꯅꯪ ꯃꯄꯥꯟꯗ ꯂꯩꯔꯒ ꯋꯥꯔꯤ ꯁꯥꯟꯅꯕꯗꯣ ꯅꯪ ꯂꯥꯎꯔꯒ ꯁꯥꯕꯗꯣ ꯃꯄꯥꯟꯗꯔꯥ
ꯑ ꯅꯣꯡꯃꯁꯨ ꯑꯗꯨꯝ ꯆꯥꯡꯉꯦ ꯑꯩ ꯃꯄꯥꯟꯗ ꯊꯣꯛꯑꯗꯤ ꯌꯥꯝ ꯂꯥꯎꯕꯒꯦ ꯑꯩ ꯃ ꯅꯨꯅꯨꯡꯗ ꯑꯗꯨꯝ ꯀꯕ ꯑꯗꯨꯝ ꯇꯥꯎ
ꯃꯄꯥꯟꯗ ꯑꯗꯨꯃꯥꯏꯅ ꯇꯧꯔꯗꯤ ꯌꯥꯔꯔꯣꯏ ꯍꯕꯅꯤꯅ
ꯑꯥ
ꯁꯤ ꯅꯥꯏꯕ꯭ꯔꯈꯣꯏꯗꯣ ꯊꯪ꯭ꯔꯥꯅꯤꯕꯃ ꯀꯣꯏꯗꯣ ꯅꯪ ꯅꯨꯄꯥꯒ ꯈꯠꯅꯕ꯭ꯔꯥꯅ ꯃꯈꯣꯏꯗꯤ ꯈꯟꯈ꯭ꯔꯅꯤꯅ
ꯑ ꯑꯩꯈꯣꯏ ꯑꯩꯈꯣꯏ ꯑꯩꯈꯣꯏꯒꯤ ꯃꯤ ꯑꯩꯈꯣꯏꯒꯤ ꯃꯅꯨꯡꯗ ꯅꯨꯡ ꯈꯥꯟꯕ ꯂꯥꯏꯕ ꯅ ꯁꯣ ꯈꯥꯟꯒꯅꯤ
ꯀꯦꯍꯕ
ꯑꯩꯈꯣꯏꯒꯤ ꯃꯅꯨꯡꯗ ꯅꯨꯄꯥ ꯅꯨꯄꯥꯕꯨ ꯅꯠꯇ꯭ꯔꯁꯨ
ꯑ
ꯑꯩꯈꯣꯏ ꯑꯩꯈꯣꯏ ꯃꯉꯥꯒꯤ ꯃꯅꯨꯡꯗ
ꯍ
ꯁꯤꯨꯒꯨꯝꯕ ꯂꯥꯏꯕ ꯑꯩꯅ ꯁꯣ ꯈꯥꯟꯕ ꯂꯥꯏꯅꯦꯕ
ꯍꯣꯏ ꯍꯣꯏ ꯑꯗꯨꯃꯥꯏꯅ ꯇꯧꯅꯤ
ꯑ ꯌꯥꯝ ꯐꯥꯏꯦ ꯃꯔꯣꯛꯁ ꯐ ꯂꯥꯛꯈꯔꯦ ꯅꯂ ꯑ ꯗꯣ ꯃ ꯐꯦ ꯇꯗꯤ ꯀ ꯀꯔꯤꯁꯨ ꯑ ꯑꯩ ꯀꯥꯎꯕꯒꯤꯅꯦ
ꯀꯧꯕ ꯌꯥꯗꯦ ꯑꯩꯁꯨ ꯑꯃꯔꯛꯇꯧꯅ ꯅꯪꯁꯨ ꯑꯗꯨꯃꯥꯏꯅ ꯇꯧꯕ ꯌꯥꯗꯦ
ꯍ
ꯎꯝ
ꯑꯩꯗꯣ ꯃꯔꯣꯛꯒꯤ ꯃꯔꯣꯡꯒꯤ ꯁꯥꯕ ꯑꯩꯒꯤ ꯆꯤꯟꯒꯤ ꯃꯅꯥꯛꯇ ꯂꯥꯛꯈꯤꯕ
ꯑ ꯑꯗꯣ ꯄ꯭ꯔꯤꯟꯁꯦꯁꯇꯤ ꯀꯗꯥꯏꯗ ꯂꯩꯕ꯭ꯔꯥ ꯍꯧꯖꯤꯛ
ꯍꯧꯖꯤꯛ ꯑꯩꯒꯤ ꯑꯩꯒꯤ ꯃꯤ ꯑꯩꯒꯤ ꯂꯣꯟꯕꯨ ꯅꯣꯛꯅꯤꯡꯉꯒ ꯅꯣꯛꯈ꯭ꯔꯒ ꯑꯗꯨꯝ ꯂꯩꯌꯦꯦ ꯍꯣꯏ ꯇꯕ꯭ꯔ ꯅꯪꯒꯦ ꯅꯪꯒꯤ ꯐꯣꯟꯅꯤ ꯑ ꯑꯥ ꯐꯗꯦ
ꯗꯗ ꯗ ꯀꯅꯣ ꯅꯦꯋꯥꯔ ꯅꯋꯥꯥꯛꯁ ꯃꯥꯜꯂꯦ ꯅꯋꯥꯥꯛ ꯏꯁꯨ ꯃꯥꯜꯂꯦ